ꯇꯕꯣ
ꯇꯥꯔꯦ ꯇꯥꯔꯦ ꯅꯪꯒꯤ ꯁꯤ ꯌꯥꯝ ꯄꯤꯛꯅ ꯇꯥꯏ ꯀꯃꯥꯏ ꯇꯧꯋꯤꯅꯣ ꯉꯁꯥꯏꯗꯤ ꯌꯥꯝ ꯍꯧꯅ ꯇꯥꯕꯅꯤ
ꯑꯣ ꯑ ꯅꯪ ꯂꯩꯈꯠꯇꯕꯩ ꯑꯣꯏꯔꯝꯕꯁꯨ ꯌꯥꯏꯌꯦ ꯑꯩꯒꯤ ꯑꯣꯏꯅꯗꯤꯅꯦ ꯍꯥꯟꯅꯗꯤ ꯑ ꯐꯣꯟ ꯇꯧꯕꯁꯦ ꯌꯥꯝ ꯄꯤꯛꯅ ꯇꯥꯏꯌꯦꯕꯀꯣ ꯑꯗꯣ ꯍꯧꯖꯤꯛꯀꯥꯟꯗꯤ ꯂꯩꯈꯠꯂꯒꯗꯤ ꯑꯗꯨꯝ ꯌꯥꯝ ꯐꯖꯅ ꯍꯧꯅ ꯇꯥꯔꯦ
ꯇꯥꯔꯦ ꯇꯥꯔꯦ ꯑꯗꯨ ꯅꯪ ꯍꯌꯦꯡꯁꯦ ꯄꯨꯡ ꯀꯌꯥꯗ ꯍꯧꯗꯣꯛꯂꯛꯑꯣ ꯍꯥꯏꯅꯣ ꯑꯗꯨꯒ ꯁꯦ ꯄꯨꯡ ꯀꯌꯥꯗ ꯌꯧꯔꯛꯀꯦ ꯍꯥꯏꯅꯣ
ꯄꯨꯡꯁꯦ ꯃꯉꯥꯗ ꯍꯥꯏꯔꯕꯅꯤꯅꯅꯦ ꯃꯥꯏ ꯃꯉꯥꯁꯤꯕꯨ ꯃꯉꯥꯗꯩ ꯃꯌꯨꯝꯗꯩ ꯊꯣꯛꯂꯛꯀꯦ ꯍꯥꯏꯔꯤꯕ ꯖꯥꯠꯂꯥ ꯅꯠꯇ꯭ꯔꯒ ꯃꯉꯥꯗ ꯅꯣꯏꯗ ꯊꯦꯡꯅꯁꯦ ꯍꯥꯏꯔꯤꯔꯥ ꯅꯠꯇ꯭ꯔꯒ ꯃꯉꯥꯗ ꯑꯥ ꯌꯧꯁꯦ ꯍꯥꯏꯔꯤꯕ꯭ꯔꯥ ꯑꯗꯨꯗꯤ ꯗꯥꯏꯔꯦꯛ ꯈꯪꯗ꯭ꯔꯦ ꯑꯗꯣ ꯅꯣꯏ ꯋꯥꯔꯤ ꯁꯥꯟꯅꯈꯤꯕꯗꯨꯕꯨ ꯀꯩ ꯍꯥꯏꯅꯒꯤꯒꯦ
ꯋꯥꯔꯤꯅ ꯅꯪꯅ ꯁꯥꯟꯅꯔꯒ ꯑꯩꯉꯣꯟꯗ ꯍꯪꯉꯦꯕ ꯑꯩꯗꯤ ꯀꯩꯁꯨ ꯍꯥꯏꯔꯛꯇꯦꯅ ꯅꯪꯉꯣꯟꯗ ꯍꯥꯏꯈ꯭ꯔꯕꯅꯤ ꯍꯥꯏꯕꯒꯤ ꯋꯥꯅꯤꯗ
ꯑꯩꯉꯣꯟꯗ ꯍꯥꯏꯈ꯭ꯔꯕꯅꯤ ꯍꯥꯏꯔꯛꯄꯗ ꯅꯪꯗꯤ ꯄꯨꯡ ꯀꯌꯥꯗꯅꯣꯅ ꯍꯪꯍꯧꯗꯕ꯭ꯔꯣ ꯍꯥꯏꯁꯦ
ꯅꯣꯏ ꯂꯣꯏꯅꯔꯒ ꯑꯩꯉꯣꯟꯗ ꯍꯥꯏꯔꯛꯀꯗ꯭ꯔꯅ ꯈꯟꯕꯒꯤ ꯍꯪꯗ꯭ꯔꯦꯅ
ꯄꯨꯡ ꯃꯉꯥꯗꯤ ꯍꯥꯏꯔꯛꯑꯦ ꯑꯗꯣ ꯑꯩꯁꯨ ꯍꯪ ꯑꯩꯅ ꯃꯉꯥꯗꯨꯗꯤ ꯉꯟꯃꯜꯂꯦ ꯍꯥꯏꯕ ꯃꯥꯅ ꯉꯟꯃꯟꯗꯦ ꯅꯣꯡꯃꯇꯪꯗꯤ ꯉꯜꯂꯁꯨ ꯉꯟꯖꯔꯅꯤ ꯅꯨꯡꯁꯥ ꯊꯣꯛꯂꯛꯀꯥꯟ ꯆꯠꯄ ꯅꯨꯡꯉꯥꯏꯇꯦ ꯈꯣꯠꯇꯦ ꯇꯧꯔꯛꯄꯅꯦ ꯑꯗꯣ ꯍꯣ ꯐꯔꯦ ꯐꯔꯦ ꯍꯥꯏꯈꯤꯕꯅꯦ ꯑꯗꯣ ꯑꯗꯨꯝ ꯃꯈꯥ ꯇꯥꯕꯗꯤ ꯍꯪꯉꯨꯗ꯭ꯔꯦ ꯍꯥꯏꯕꯗꯤ ꯃꯉꯥ ꯍꯥꯏꯖꯦ ꯃꯌꯨꯝꯗꯩ ꯊꯣꯛꯂꯛꯀꯦ ꯍꯥꯏꯔꯤꯕ꯭ꯔꯥ ꯅꯠꯇꯦ ꯃꯥꯗꯤ ꯈꯤꯇꯪ ꯑꯗꯨꯝ ꯊꯦꯡꯒꯜꯂꯤꯗꯅꯀꯣ ꯊꯦꯡꯒꯟꯕꯅꯤꯅ ꯃꯥꯅ ꯃꯉꯥ ꯍꯥꯏꯁꯦ ꯃꯉꯥ ꯃꯈꯥꯏꯃꯨꯛ ꯑꯗꯨꯝ ꯇꯥꯗꯣꯔꯤꯕ꯭ꯔꯥ ꯀꯃꯥꯏ ꯇꯧꯗꯣꯏꯅꯣ ꯑꯗꯨꯗꯤ ꯍꯪꯉꯨꯗ꯭ꯔꯦꯕ ꯑꯩꯁꯨ
ꯃꯨꯟꯅ ꯍꯪꯉꯣ ꯃꯨꯟꯅ ꯍꯪꯉꯣ ꯅꯣꯏꯅ ꯃꯉꯥ ꯂꯥꯛꯑꯦ ꯂꯥꯛꯇꯦ ꯂꯩꯔꯅꯤ ꯇꯔꯨꯛꯇꯨ ꯂꯥꯛꯑꯦ ꯇꯔꯨꯛꯇꯨ ꯆꯠꯂꯅꯤ ꯃꯔꯤꯗ ꯂꯥꯛꯑꯦ ꯃꯔꯤꯗ ꯆꯠꯂꯅꯤ ꯑꯩꯒꯤꯗꯤ ꯁꯤ ꯂꯩꯗꯣꯏꯅꯤꯅ ꯀꯩꯁꯨ ꯀꯥꯏꯗꯦꯕ ꯑꯗꯨꯝ ꯂꯣꯏꯁꯤꯜꯂꯒ ꯃꯉꯥꯗꯩ ꯂꯩꯔꯅꯤ
ꯌꯥꯔꯦ ꯌꯥꯝ ꯇꯥꯅꯤꯡꯗꯦ ꯃꯉꯥꯗꯩ ꯑꯣꯏꯔꯗꯤꯅꯦ ꯃꯉꯥ ꯑ ꯃꯔꯤ ꯃꯤꯅꯤꯠ ꯅꯤꯐꯨ ꯃꯉꯥ ꯁ꯭ꯋꯥꯏꯗ ꯍꯧꯗꯣꯛꯂꯛꯑꯣ ꯑꯗꯨꯅ ꯐꯗꯧ ꯃꯥꯜꯂꯦ ꯑꯩꯁꯦ ꯃꯉꯥ ꯇꯥꯔꯀꯥꯟꯗ ꯅꯣꯏ ꯑꯗꯨꯋꯥꯏ ꯌꯧꯔꯛꯄꯅ ꯐꯗꯧ ꯃꯥꯜꯂꯦ
ꯍꯪꯉꯨ ꯍꯪꯉꯨ ꯃꯥꯅ ꯑꯃꯨꯛ ꯍꯌꯦꯡ ꯃꯉꯥꯗꯩ ꯇꯥꯛꯑꯗꯤ ꯐꯔꯛ ꯇꯥꯗ꯭ꯔꯣ ꯁꯤꯗꯩ ꯄꯨꯡ ꯉꯝꯇ ꯌꯧꯔꯛꯑꯒ ꯑꯩꯅ ꯑꯃꯨꯛ ꯌꯧꯔꯛꯄ ꯉꯝꯗ꯭ꯔꯗꯤ
ꯅꯪ ꯑꯗꯨ ꯍꯪꯉꯨꯒꯩꯗꯧꯔꯒꯦ ꯀꯩ ꯍꯥꯏꯅꯈ꯭ꯔꯒꯦ ꯅꯕꯥꯅꯤ ꯍꯥꯏꯔꯒ ꯑꯩꯉꯣꯟꯗ ꯍꯥꯏꯔꯒ ꯍꯥꯏꯔꯛꯀꯅꯤ ꯍꯥꯏꯕ ꯑꯣꯏꯔꯗꯤ
ꯅꯣꯏ ꯄꯥꯐꯥꯎ ꯅꯣꯏ ꯄꯥꯎꯐꯥꯎꯅꯧ ꯌꯥꯗ꯭ꯔꯣ ꯑꯗꯨ ꯑꯩꯉꯣꯟꯗ ꯃꯨꯡ
ꯑꯩꯈꯣꯏ ꯑꯩꯒꯤ ꯑꯩꯗꯤ ꯑꯩ ꯐꯥꯎꯅꯐꯝ ꯊꯣꯛꯄ ꯐꯥꯎꯅꯒꯔꯦ ꯇꯔꯦ ꯃꯉꯥ ꯍꯥꯏꯅꯈ꯭ꯔꯦ ꯃꯉꯥ ꯍꯥꯏ ꯍꯥꯏꯁꯤꯅꯦ ꯑꯩꯅ ꯅꯉꯪꯟꯗ ꯑꯗꯨꯗꯩ ꯍꯦꯟꯅꯕꯨ ꯀꯩ ꯐꯥꯎꯅꯗꯣꯔꯤꯒꯦ ꯍꯧꯖꯤꯛ
ꯑꯣ ꯑꯗꯨꯗꯤ ꯃꯉꯥꯟ ꯅꯪꯅꯉꯥꯏ ꯂꯥꯛꯑꯣ ꯀꯩꯗꯧꯔꯒ ꯑꯗꯨꯗꯤ
ꯍꯣꯏ ꯑꯗꯨ ꯂꯥꯛꯀꯅꯤ ꯀꯩꯗꯧꯔꯒꯦ
ꯎꯝ ꯑꯩꯉꯣꯟꯗ ꯑꯃꯨꯛ ꯐꯠꯇꯕ ꯇꯥꯍꯜꯂꯤꯅꯦ ꯃꯌꯥꯝꯁꯤꯅ
ꯀꯔꯤ ꯐꯠꯇꯕ ꯇꯥꯍꯟꯈ꯭ꯔꯒꯦ ꯅꯪꯉꯣꯟꯗ
ꯑꯩꯉꯣꯟꯗ ꯍꯪꯕꯒ ꯇꯧꯕꯒ ꯀꯣꯛꯀ ꯉꯥꯎꯏ ꯑꯩ
ꯍꯪꯉꯨꯒ ꯇꯧꯕꯒ ꯍꯥꯏꯁꯤ ꯅꯪ ꯅꯁꯥꯒꯤ ꯑꯣꯏꯅꯗꯤ ꯅꯪꯉꯣꯟꯗꯪꯗꯤ ꯍꯥꯏꯔꯛꯇ꯭ꯔꯤꯕꯅꯤꯅ ꯅꯪ ꯈꯪꯗꯦꯗꯨꯗ ꯍꯥꯏꯕꯒꯤ ꯋꯥꯅꯤ ꯀꯩꯅꯣ
ꯐꯔꯦ ꯐꯔꯦ ꯇꯨꯡꯒꯤꯔꯣꯏꯗꯔꯣ ꯀꯩꯗꯧꯗꯣ ꯋꯥꯠꯂꯤꯒꯦ
ꯇꯨꯂꯃꯗꯣꯏꯅꯤ ꯀꯔꯤꯁꯨ ꯆꯠꯅꯉꯥꯏ ꯇꯧꯅꯉꯥꯏ ꯂꯩꯇꯦ ꯍꯧꯖꯤꯛꯇ ꯑꯍꯤꯡꯁꯤꯗꯕꯨ ꯀꯩꯗꯧꯗꯣꯔꯤꯅꯣ
ꯔꯤꯂꯁꯌꯥꯝ ꯌꯦꯡꯗꯥꯏꯅꯦ ꯅꯪꯗꯦ
ꯔꯤꯜꯁꯄꯨꯗꯤ ꯉꯥꯏꯍꯥꯛ ꯌꯦꯡꯅꯤ ꯑꯗꯨꯒ ꯐꯤꯂꯝꯒꯨꯝꯕ ꯌꯦꯡꯕꯗꯤꯀꯣ ꯑꯗꯨꯝ ꯇꯨꯝꯅꯤꯡꯉꯦ ꯃꯤꯅꯤꯠ ꯃꯉꯥꯃꯨꯛ ꯌꯦꯡꯉꯗꯤ ꯑꯗꯨꯝ ꯀꯨꯏꯔꯛꯑꯅꯤ ꯐꯤꯂꯝꯗꯤ
ꯑꯗꯨꯗꯤ ꯐꯤꯂꯝ ꯌꯦꯡꯉꯒ ꯐꯤꯂꯝ ꯌꯦꯡꯉꯒ ꯇꯨꯝꯕ ꯊꯦꯝꯃꯣ ꯑꯗꯨꯒ ꯉꯟꯇꯥ ꯇꯨꯝꯊꯣꯛꯑꯒ ꯍꯌꯦꯡ ꯉꯟꯇꯥ ꯍꯧꯗꯣꯛꯅꯕ
ꯔꯤꯜꯁꯀꯨꯝꯕꯅ ꯑꯃꯨꯛ ꯇꯨꯝꯅꯤꯡꯕꯗꯣ ꯑꯅꯧ ꯑꯅꯧꯕ ꯍꯥꯏꯗꯤ ꯁꯥꯡꯅ ꯇꯧꯕ ꯅꯠꯇꯅꯤꯅ ꯑꯗꯨꯝ ꯃꯨꯏꯗꯗꯦꯕ ꯐꯤꯂꯝꯒꯨꯝꯕꯗꯨꯗꯤ ꯇꯨꯝꯃꯨꯏꯗꯦꯕ ꯀꯔꯤ ꯌꯦꯡꯅꯕ ꯐꯤꯂꯝꯒ ꯂꯩꯇꯦꯗ ꯍꯧꯖꯤꯛꯇ
ꯑꯦꯛꯖꯥꯝ ꯃꯇꯝꯗꯗꯤ ꯐꯤꯂꯝꯁꯦ ꯌꯦꯡꯅꯤꯡ ꯌꯦꯡꯅꯤꯡꯕ ꯑꯗꯩ ꯅꯨꯡꯉꯥꯏ ꯅꯨꯡꯉꯥꯏꯕ ꯃꯌꯥꯝ ꯊꯣꯛꯂꯛꯀꯅꯦꯕ ꯌꯦꯡꯅꯤꯡꯗ꯭ꯔꯁꯨ ꯑꯗꯨꯝ ꯈꯨꯗꯛꯇ ꯌꯦꯡꯅꯤꯡꯕ ꯐꯥꯎꯍꯟꯕꯗ ꯑꯗꯨꯃꯥꯏꯅ ꯇꯧꯔꯒ ꯊꯣꯛꯂꯛꯀꯅꯦꯕ ꯑꯦꯛꯖꯥꯝ ꯂꯣꯏꯈꯤꯕꯗ ꯀꯔꯤꯝꯇ ꯌꯦꯡꯅꯤꯡꯗ꯭ꯔꯦ ꯍꯧꯖꯤꯛ ꯑꯩꯅ ꯄꯥꯏꯔꯤꯕ ꯐꯣꯟꯁꯤꯗꯤ ꯀꯔꯤꯝ ꯇꯧꯗꯦ ꯁꯝ ꯊꯝꯃꯤꯕ ꯑꯗꯨꯅꯤ
ꯍꯣꯏ ꯅꯪꯕꯨꯗꯤ ꯅꯦꯠ ꯑꯣꯐ ꯇꯧꯔ ꯌꯥꯝ ꯊꯝꯒꯟꯕꯅꯦ ꯅꯦꯠ ꯑꯣꯐ ꯀꯧ ꯀꯣꯛ ꯊꯝꯖꯤꯜꯂꯣ ꯑꯗꯨꯅ ꯐꯩ
ꯊꯝꯗ꯭ꯔꯗꯤ ꯀꯩꯗꯧꯗꯣꯏꯅꯣ ꯃꯤꯅꯥꯎ ꯐꯥꯎꯅꯅꯤꯡꯗꯕ ꯃꯤꯅ ꯃꯦꯁꯦꯁ ꯊꯥꯔꯒ ꯍꯟꯗ꯭ꯔꯗꯤ ꯑꯃꯛ ꯅꯨꯡꯉꯥꯏꯇꯦ ꯂꯥꯛꯑꯦ ꯈꯜꯂꯒ ꯍꯟꯗ꯭ꯔꯗꯤ ꯌꯥꯃꯨꯛ ꯅꯨꯡꯉꯥꯏꯇꯦ ꯑꯗꯨꯗꯨꯒꯤꯅꯤꯗ
ꯑꯗꯣ ꯅꯪꯗꯧꯅ ꯀꯅꯥꯝꯇ ꯈꯟꯗꯦ ꯃꯦꯁꯦꯖꯇꯨꯕꯨ ꯁꯤꯟ ꯁꯤꯟ ꯇꯧꯕ ꯍꯥꯏꯔ ꯇꯧꯔꯒꯗꯤ ꯕ꯭ꯂꯨ ꯈꯣꯠꯂꯅꯤ ꯕ꯭ꯂꯨ ꯈꯣꯠꯇ꯭ꯔꯒꯗꯤ ꯀꯅꯥꯝꯇ ꯑꯗꯨꯗ ꯑꯩ ꯃꯦꯁꯦꯖ ꯌꯧꯈꯔꯦ ꯍꯥꯏꯔꯒ ꯀꯅꯥꯝꯇ ꯏꯁꯣ ꯇꯧꯗꯦ ꯑꯉꯥꯎꯕ ꯅꯣꯏ ꯈꯥꯔꯒꯤ ꯋꯥꯔꯤꯅꯤ
ꯅꯪꯅ ꯈꯪꯗꯕ ꯋꯥꯅꯤꯗ ꯅꯣꯏꯅ ꯃꯤ ꯃꯤ ꯃꯆꯥ ꯑꯃꯅꯤ ꯊꯦꯡꯅꯕ ꯋꯥꯅꯤ ꯑꯩꯈꯣꯏꯅ ꯊꯦꯡꯅꯔꯤꯁꯤꯗ ꯂꯥꯥꯛ ꯂꯥꯥꯛ ꯅꯣꯏꯅ ꯂꯩꯔꯤꯁꯤꯅ ꯀꯩꯅꯣꯗ ꯑꯩꯈꯣꯏꯒꯤ ꯗꯦꯀꯣꯔꯦꯁꯟꯅ ꯊꯝꯕ ꯉꯥꯌꯣꯛ ꯆꯐꯨꯗ ꯑꯩꯈꯣꯏꯅ ꯂꯩꯔꯤꯁꯤꯅ ꯁꯃꯨꯗ꯭ꯔꯗ ꯑꯗꯨꯗꯨꯒꯤꯅꯤꯗ
ꯁꯪꯒ ꯆꯥꯎꯕꯤꯅꯤꯅꯦ ꯁꯣꯝꯅ ꯑꯣꯏꯔꯤꯁꯦ
ꯁꯪꯒꯆꯧꯕꯩ ꯋꯥ ꯅꯠꯇꯦꯗ ꯑꯁꯦꯡꯕꯗꯨꯕꯨ ꯍꯥꯏꯕ ꯋꯥꯅꯤꯗ
ꯏꯁ ꯁꯪꯒ ꯆꯥꯎꯗꯅ ꯁꯪꯒ ꯆꯥꯎꯗꯅ ꯀꯃꯥꯏꯅ ꯁꯃꯨꯗ꯭ꯔꯗ ꯂꯩ ꯉꯝꯗꯣꯔꯤꯒꯦ ꯄꯨꯈ꯭ꯔꯤꯒꯤ ꯉꯥꯗꯨꯗ ꯁꯪꯒ ꯂꯩꯇꯕꯒꯤ ꯄꯨꯈ꯭ꯔꯤꯗ ꯂꯩꯅꯤꯅꯦ ꯁꯪꯒꯗꯨ ꯆꯥꯎꯔꯕꯃꯤꯅ ꯁꯃꯨꯗ꯭ꯔꯗ ꯆꯠꯂꯁꯨ ꯁꯤꯗ꯭ꯔꯦ ꯆꯥꯊꯣꯛꯄꯤꯔꯛꯇ꯭ꯔꯦ ꯀꯅꯥꯝꯇꯅ ꯑꯗꯨꯕꯨ ꯀꯧꯏꯅꯦ ꯁꯪꯒ ꯆꯥꯎꯧꯕ ꯍꯥꯏꯗꯣ
ꯅꯪꯗꯤ ꯄꯨꯈ꯭ꯔꯤ ꯅꯠꯇꯦꯒ ꯗꯦꯀꯣꯔꯦꯁꯟꯒꯤ ꯑꯣꯏꯅ ꯊꯝꯕ ꯉꯥꯗꯨꯅꯦ
ꯗꯦꯀꯣꯔꯦꯁꯟꯒꯤ ꯄꯣꯠ ꯃꯆꯥꯗ ꯂꯩꯔꯤꯗꯨꯅꯦ ꯑꯩꯈꯣꯏꯗꯤ
ꯃꯄꯨꯅ ꯅꯨꯡꯁꯤꯅ ꯊꯝꯕꯤꯕꯗꯣ ꯆꯥꯊꯣꯛ ꯇꯥꯕꯤꯗꯣ
ꯃꯥꯅꯦ ꯃꯥꯅꯦ ꯆꯨꯝꯃꯤ ꯅꯪ ꯍꯥꯏꯕ ꯅꯪ ꯂꯣꯏ ꯆꯨꯝꯃꯦ
ꯑꯩꯅ ꯍꯥꯏꯁꯩ ꯅꯪꯁꯦ ꯌꯥꯝ ꯅꯨꯡꯁꯤꯅ ꯌꯥꯝ ꯅꯨꯡꯉꯥꯏꯅ ꯊꯝꯕꯤ ꯍꯥꯏꯕ ꯋꯥꯅ ꯑꯩꯈꯣꯏꯗꯤ ꯊꯦꯡꯅꯗꯧꯔꯤꯕ ꯃꯌꯥꯝꯗꯣ ꯑꯩꯈꯣꯏ ꯊꯦꯡꯅꯗꯣꯏꯕ ꯁꯃꯨꯗ꯭ꯔꯒꯤ ꯁꯥꯍꯤꯡ ꯆꯥꯕ ꯑꯗꯒꯤ ꯉꯥ ꯐꯥꯕ ꯃꯌꯥꯝ ꯑꯗꯒꯤ ꯁꯥꯊꯤ ꯁꯥꯊꯤꯕ ꯃꯌꯥꯝꯁ ꯊꯦꯡꯅꯗꯣꯏꯁꯦ
ꯁꯃꯨꯗ꯭ꯔꯒꯤ ꯉꯥꯕꯨ ꯄꯥꯝꯕꯤꯕ꯭ꯔꯣ ꯀꯃꯥꯏꯅ ꯇꯧꯒꯦ
ꯁꯃꯨꯗ꯭ꯔꯒꯤ ꯉꯥꯗꯤ ꯂꯣꯏ ꯄꯥꯝꯃꯦ ꯀꯩꯅꯣꯒ ꯑꯣꯛꯇꯣꯞꯄꯁ ꯄꯥꯝꯃꯤ ꯑꯗꯒꯤ ꯊꯨꯝꯌꯥꯛꯄꯤ ꯑꯗꯩ ꯃꯌꯥꯝ ꯑꯃꯒ ꯂꯩꯗꯅ ꯁꯥꯃꯣꯟ ꯑꯗꯒꯤ ꯇꯨꯅꯥ ꯁꯥꯛ ꯄꯣꯛ ꯆꯥꯒꯦ ꯈꯜꯂꯤꯕꯅꯦ ꯑꯩꯗꯤ
ꯎꯝ ꯎꯝ ꯇꯨꯅꯥꯁꯤꯗꯤ ꯇꯁꯦꯡꯅ ꯍꯥꯎꯗꯤ ꯍꯥꯎꯕ ꯃꯥꯜꯂꯦꯀꯣ
ꯅꯪ ꯑꯝꯇ ꯆꯥꯗ꯭ꯔꯤ ꯕꯣ
ꯆꯥꯔꯦ
ꯑꯗꯨꯒ ꯍꯧꯕ ꯃꯥꯜꯂꯤꯗꯤ ꯀꯔꯤ ꯃꯍꯥꯎ ꯈꯪꯗ꯭ꯔꯕꯣ ꯅꯥꯔꯩ ꯄꯥꯟꯗꯕꯔ ꯅꯔꯩ ꯈꯦꯠꯇꯕ꯭ꯔ
ꯅꯪꯅꯅꯦ ꯌꯥꯝ ꯈꯪꯗꯕꯩ ꯇꯥꯏꯞꯇ ꯇꯧꯔꯛꯄꯗꯅꯦ ꯇꯨꯅꯥꯗꯨꯕꯨ ꯆꯥꯖꯗ꯭ꯔꯤꯕ꯭ꯔ ꯖꯥꯠꯂꯥꯅ ꯍꯪꯉꯛꯏꯅꯦ ꯑꯩꯅ ꯍꯪꯉꯛꯏꯁꯦ ꯁꯃꯨꯗ꯭ꯔꯒꯤ ꯃꯤꯅꯤꯅꯅꯦ ꯑꯩꯈꯣꯏꯗꯤ ꯏꯆꯤꯜ ꯏꯅꯥꯎ ꯆꯥꯗꯦꯅ ꯇꯧꯔꯛꯑꯗꯤꯦꯅ ꯍꯪꯉꯤꯅꯦ ꯑꯩꯅ ꯍꯪꯉꯤꯁꯦ
ꯋꯥ ꯉꯥꯡꯕ ꯌꯥꯝ ꯍꯩꯌꯦ ꯑꯣꯖꯥ ꯐꯔꯝꯗꯧ ꯃꯥꯜꯂꯦ
ꯍꯣꯏ ꯁꯃꯨꯗ꯭ꯔꯗ ꯆꯥꯎꯔꯛꯑꯁꯨꯅꯦ ꯃꯤꯅ ꯂꯣꯏꯕ ꯑꯩꯈꯣꯏ ꯑꯗꯨꯃꯥꯏꯅꯗꯤ ꯍꯦꯟꯉꯝꯄꯣꯟꯇꯦ ꯅꯣꯏꯅ
ꯍꯣꯏ ꯃꯥꯅꯦ ꯃꯥꯅꯦ ꯑꯗꯨꯅꯕꯨ ꯂꯩꯖꯩꯁꯤꯅꯤ ꯁꯨꯃꯥꯏꯅ ꯁꯨꯝ
ꯁꯃꯨꯗ꯭ꯔꯗ ꯆꯥꯎꯕ ꯍꯥꯏꯁꯤꯅꯤ
ꯒꯤ ꯁꯃꯨꯗ꯭ꯔꯒꯤ ꯉꯥ ꯆꯥꯗꯕꯤ ꯈꯣꯠꯇꯕꯤ ꯑꯃ ꯇꯧꯗꯣꯏꯅꯦ ꯍꯪꯒꯣꯏꯑꯒ ꯑꯗꯨ ꯇꯧꯋꯦꯒ ꯇꯧꯗꯅ
ꯁꯃꯨꯗ꯭ꯔꯒꯤ ꯉꯥꯗꯣ ꯁꯃꯨꯗ꯭ꯔꯒꯤ ꯉꯥꯗꯣ ꯀꯩꯅꯣꯗꯤ ꯆꯥꯏ ꯑꯗꯨꯝ ꯃꯣꯏꯒꯤ ꯎꯟꯗꯒ ꯀꯨꯏꯅ ꯊꯝꯕꯤꯗꯣ ꯑꯗꯨꯗꯨꯅꯦꯕ ꯑꯩꯈꯣꯏꯅ ꯆꯥꯅꯤꯡꯗ꯭ꯔꯤꯁꯤꯅ ꯃꯅꯝ ꯑꯃ ꯆꯦꯜꯂꯦꯕ ꯀꯨꯏꯅꯒ ꯊꯝꯖꯤꯜꯂꯛꯄꯗꯨꯗꯤ ꯈꯪꯉꯝꯕ ꯅꯠꯇꯕꯈꯩꯗꯤ ꯑꯗꯨꯝ ꯆꯥꯏꯗ ꯑꯐꯪꯕ ꯑꯗꯨꯝ ꯐꯪꯉꯣꯏ ꯊꯨꯝꯌꯥꯛꯄꯤꯒꯇꯣ ꯌꯥꯝ ꯊꯤꯟ ꯄꯥꯝꯃꯦ ꯑꯗꯒꯤ ꯉꯥꯎꯇꯥ ꯇꯧꯔꯤꯕꯗꯣ ꯍꯧꯖꯤꯛꯀꯤ ꯇꯨꯅꯥ ꯅꯨꯡꯅꯥꯒꯗꯣ ꯌꯥꯝ ꯊꯤꯅ ꯍꯥꯎꯋꯦ ꯌꯥꯝ ꯄꯥꯝꯃꯦ ꯑꯩꯈꯣꯏꯗꯤ ꯖꯁ ꯅꯣꯏ ꯍꯧꯖꯤꯛꯀꯤ ꯀꯔꯤ ꯍꯥꯏꯒꯔꯦ ꯎꯟꯗ ꯌꯣꯛꯑꯒ ꯊꯝꯃ ꯉꯥꯗꯣ ꯑꯣꯏꯗ ꯄꯥꯗꯕ ꯉꯥꯗꯣ ꯑꯗꯨꯗꯨ ꯈꯛꯇꯅꯤꯗ ꯑꯩꯅ ꯄꯥꯝꯖꯗꯕꯗꯤ ꯑꯇꯩꯗꯤ ꯂꯣꯏꯅ ꯌꯥꯏ ꯀꯩꯁꯨ ꯀꯥꯏꯗꯦ
ꯎꯟꯗ ꯂꯩꯕ ꯉꯥꯗꯤ ꯅꯪꯒ ꯌꯥꯝ ꯆꯥꯅꯩ ꯑꯗꯨꯒꯨꯝꯕꯗꯨꯅꯦ ꯅꯪꯅ ꯆꯥꯗꯣꯏꯁꯦ ꯑꯗꯨꯅ ꯄꯥꯝꯗ꯭ꯔꯕ ꯑꯗꯨ ꯑꯇꯣꯞꯄ ꯀꯩ ꯀꯩ ꯉꯥꯅꯣ ꯅꯪ ꯄꯥꯝꯃꯤꯁꯤꯅ
ꯅꯪꯅ ꯎꯟꯗ ꯄꯥꯝꯅ ꯂꯩꯕ ꯄꯥꯝꯃꯅꯤꯅ ꯑꯩꯅ ꯎꯟꯗ ꯂꯩꯇꯕꯗꯣ ꯄꯥꯝꯗ꯭ꯔꯦ
ꯐꯔꯦ ꯐꯔꯦꯅꯦ ꯑꯩꯅ ꯄꯥꯝꯕ ꯅꯪꯅ ꯄꯥꯝꯕ ꯌꯥꯗꯕ ꯂꯩꯔꯤꯕ꯭ꯔ ꯑꯗꯨꯃꯥꯏꯅ
ꯑꯥ ꯑꯗꯨꯃꯥꯏꯅ ꯂꯩꯗꯣꯏꯅꯦ ꯁꯃꯨꯗ꯭ꯔꯒ ꯄꯣꯟꯒꯤ ꯉꯥꯒꯕꯨ ꯀꯃꯥꯏꯅ ꯂꯩꯃꯤꯟꯅꯗꯣꯏꯅꯣ ꯀꯃꯥꯏꯅ ꯆꯥꯟꯅꯗꯣꯏꯅꯣ ꯀꯔꯤꯗ ꯆꯥꯅꯅꯉꯥꯏ ꯂꯩꯒꯦ ꯄꯨꯔ ꯇꯣꯡꯉꯥꯟꯗꯣꯏꯅꯦ ꯂꯩꯕꯒꯤ ꯃꯑꯣꯡ ꯆꯥꯕ ꯆꯤꯟꯖꯥꯛ ꯂꯣꯏ ꯈꯦꯠꯅꯕ ꯇꯥꯕꯅꯦ ꯀꯩꯅꯣ
ꯍꯣꯏꯅꯦ ꯑꯗꯨꯅꯤ ꯃꯥꯂꯦꯝ ꯑꯇꯤꯌꯥꯒꯤ ꯐꯤꯕꯝꯗꯨ ꯇꯥꯔꯦꯅꯦ ꯑꯗꯨꯗꯤ
ꯅꯪꯅ ꯑꯣꯢꯔꯤꯁꯤꯅ ꯑꯇꯤꯌꯥꯅꯤꯅꯦ
ꯅꯪꯅ ꯑꯣꯏꯁꯤꯅ ꯃꯥꯂꯦꯝ
ꯑꯩꯅ ꯑꯣꯏꯕ ꯅꯠꯇꯦ ꯑꯗꯨꯗꯤ ꯅꯪꯅ ꯑꯇꯤꯌꯥ ꯑꯣꯏꯒ꯭ꯔꯝꯅꯤꯅ ꯑꯃꯗꯨ ꯑꯩ ꯇꯥꯍꯧꯔꯗ꯭ꯔꯣ ꯑꯗꯨꯝ
ꯌꯥꯝ ꯑꯣꯏꯅꯤꯡꯕ ꯑꯣꯏ ꯃꯥ ꯑꯣꯏꯅꯤꯡꯉꯒ ꯑꯣꯏꯅꯤꯡꯗꯕꯁꯨ ꯑꯃꯨꯛ ꯁꯥꯔꯤ
ꯎꯝ ꯃꯥꯂꯦꯝ ꯃꯥꯂꯦꯝꯕꯨ ꯑꯇꯤꯌꯥꯒ ꯑꯝꯍꯥꯟꯅꯤ ꯀꯩꯅꯣ ꯅꯨꯡꯁꯤꯠꯅ ꯃꯇꯠ ꯈꯔ ꯈꯛꯇꯪ ꯈꯥꯕꯒꯤ ꯋꯥꯅꯤ ꯁꯝꯅꯔꯒꯅꯤ ꯂꯩꯔꯤꯗꯣ
ꯁꯝꯅꯗꯦ ꯁꯝꯅꯗꯦ ꯏꯁꯩꯗꯕꯨ ꯊꯥꯔꯗꯤ ꯃꯥꯂꯦꯝꯒ ꯑꯇꯤꯌꯥꯒ ꯎꯅ ꯎꯅ ꯅꯛꯁꯤꯟꯅꯕ ꯌꯥꯗꯕꯒꯨꯝꯅ ꯍꯥꯏꯅꯔꯤꯗꯨ ꯎꯔꯣ
ꯍꯣ ꯑꯗꯨꯕꯨꯅꯦ ꯍꯥꯏꯁꯦ ꯅꯨꯡꯁꯤꯠꯇꯨꯅ ꯂꯩꯔꯤꯕꯒꯤ ꯃꯔꯛꯇꯨꯗ ꯅꯨꯡꯁꯤꯠꯇꯨ ꯂꯩꯇ꯭ꯔꯒꯗꯤ ꯃꯕꯥꯅꯤꯗꯤ ꯂꯩꯃꯤꯟꯅꯕꯒ ꯆꯞ ꯃꯥꯟꯅꯩꯅꯦ ꯑꯗꯨꯝ
ꯃꯥꯟꯅꯔꯣꯢ ꯃꯥꯟꯅꯔꯣꯢ ꯏꯁ ꯌꯥꯝ ꯂꯥꯞꯅ ꯂꯩꯅꯩꯁꯤꯕꯨ ꯅꯪ ꯀꯩꯝꯇ ꯇꯝꯃꯛꯇ꯭ꯔꯕꯣ ꯂꯥꯏꯔꯤꯛꯀ ꯑꯝꯇ
ꯑꯣꯟꯊꯣꯛꯄꯅꯤ ꯍꯦ ꯁꯃꯨꯗ꯭ꯔꯗ ꯂꯩꯕ ꯃꯥꯅ ꯀꯌꯥꯝ ꯈꯪꯗꯣꯏꯅꯣ ꯀꯪꯐꯥꯜꯗ ꯂꯩꯕ ꯑꯩꯉꯣꯟꯗꯒꯤ ꯅꯪꯅ ꯍꯦꯟ ꯈꯪ ꯍꯦꯟꯄꯣꯟꯇꯦ
ꯍꯥ ꯐꯔꯦꯅꯦ ꯆꯥꯛ ꯆꯥꯔꯕꯣ ꯀꯃꯥꯏ ꯇꯧꯔꯒꯦ
ꯆꯥꯛ ꯆꯥꯔꯦ ꯏꯔꯣꯝꯕ ꯑꯃꯅꯦ ꯀꯥꯡꯉꯧ ꯑꯃꯅꯦ ꯑꯗꯨꯒ ꯀꯥꯡꯍꯧꯗꯣ ꯑꯩ ꯍꯥꯏꯕꯤꯔꯛꯀꯦ ꯅꯪ ꯀꯥꯡꯉꯧ ꯌꯥꯝ ꯄꯥꯝꯕꯅꯦ ꯑꯗꯒꯤ ꯅꯣꯏꯒꯤꯗꯤ ꯀꯥꯡꯉꯧ ꯃꯄꯣꯠꯁꯨ ꯑꯗꯨꯝ ꯁꯨꯏ ꯑꯥ ꯅꯣꯏꯅ ꯑꯗꯨꯝ ꯆꯥꯔꯤꯕ ꯍꯦꯟꯖꯥꯡꯗꯣ ꯑꯩ ꯍꯥꯏꯕꯤꯔꯛꯀꯦ ꯀꯥꯡꯉꯧꯗꯅꯦ ꯁꯨꯃꯥꯏꯅ ꯇꯧ ꯍꯋꯥꯏ ꯑꯁꯥꯡꯕꯤꯗꯨꯃꯅꯦ ꯀꯦꯔꯣꯠꯇꯨꯅꯦ ꯈꯥꯃꯦꯟ ꯍꯥꯞꯄ ꯌꯥꯏ ꯃꯣꯔꯣꯛ ꯑꯇꯦꯛꯄ ꯑꯗꯨꯒꯅꯦ ꯆꯨꯖꯥꯛ ꯆꯨꯖꯥꯛ ꯑꯊꯨꯝꯕꯤꯗꯣ ꯑꯗꯨꯗꯣ ꯀꯩꯅꯣ ꯇꯧꯗꯧꯕ ꯈꯤꯛꯄꯗꯨꯕꯨꯗꯤꯅꯦ ꯀꯛꯑꯣꯕꯀꯣ ꯊꯥꯟ ꯑꯣꯏꯅ ꯂꯦꯜꯂꯣꯕ ꯑꯗꯨꯒ ꯈꯤꯇꯪ ꯈꯤꯇꯪ ꯄꯤꯛꯍꯜꯂꯣꯕꯀꯣ ꯆꯥꯎꯔꯒ ꯍꯥꯞꯆꯤꯟꯕꯗꯨꯒꯤ ꯃꯍꯥꯎꯗꯨ ꯆꯥꯊꯣꯛꯇꯕꯅꯦꯕ ꯆꯨꯖꯥꯛꯇꯣ ꯐꯨꯠꯂ ꯃꯇꯨꯡꯗꯨꯗ ꯁꯤꯠꯄꯗꯣ ꯊꯥꯡ ꯑꯣꯏꯅ ꯑꯗꯨꯝ ꯁꯤꯠꯊꯒꯣꯕ ꯑꯅꯤ ꯑꯍꯨꯝꯒꯨꯝꯕ ꯊꯣꯛꯍꯟꯒꯣꯕ ꯑꯗꯨꯒꯅꯦ ꯆꯥꯎꯑꯣ ꯅꯞ ꯅꯞ ꯅꯞ ꯅꯞ ꯂꯥꯎꯔꯒꯅꯦ ꯃꯍꯥꯎ ꯌꯥꯝ ꯊꯤꯅ ꯍꯥꯎꯕꯅꯦ ꯅꯣꯏꯗꯤ ꯀꯥꯡꯍꯧ ꯌꯥꯝꯁꯨ ꯄꯥꯝꯕꯅꯦ ꯑꯗꯨꯅ ꯍꯥꯏꯕꯤꯔꯤꯅꯦ ꯑꯩꯅ ꯍꯥꯏꯕꯤꯔꯤꯁꯤ
ꯅꯪꯅ ꯍꯥꯏꯔꯕꯅꯤꯅ ꯆꯥꯔꯣꯏꯗ ꯑꯩ ꯀꯥꯡꯉꯧ ꯍꯥꯟꯅ ꯌꯥꯝꯅ ꯄꯝꯕꯅꯦ ꯍꯧꯖꯤꯛꯗꯤ ꯀꯥꯡꯉꯧ ꯆꯥꯔꯔꯣꯏ ꯍꯧꯖꯤꯛ ꯑꯩ ꯊꯥꯎ ꯊꯨꯝ ꯆꯥꯗ꯭ꯔꯦ ꯍꯧꯖꯤꯛ
ꯐꯔꯦ ꯐꯔꯦ ꯆꯥꯗ꯭ꯔꯗꯤ ꯐꯔꯦ ꯉꯁꯥꯏꯗ ꯁꯟ ꯑꯣꯛ ꯆꯥꯔ ꯂꯥꯛꯑꯦ ꯍꯥꯏ ꯑꯗꯨꯒ ꯊꯥꯎ ꯊꯨꯝ ꯆꯥꯗ꯭ꯔꯦ ꯀꯔꯤ ꯆꯥꯅꯔꯤꯒꯦ ꯍꯥꯏꯕꯅꯤꯗ
ꯉꯁꯤ ꯍꯥꯏꯕ ꯅꯨꯃꯤꯠꯁꯤꯗꯩ ꯆꯥꯔꯣꯏ ꯍꯥꯏꯕꯅꯤ ꯀꯩꯅꯣ
ꯉꯁꯤ ꯍꯥꯏꯕ ꯅꯨꯃꯤꯠꯁꯤ ꯂꯣꯏꯈ꯭ꯔꯒ ꯍꯌꯦꯡꯅ ꯑꯃꯨꯛ ꯀꯅꯥꯒꯤꯗ ꯆꯥꯎꯗꯣꯏꯕ
ꯆꯔ ꯆꯥꯔꯔꯣꯏ ꯑꯩꯕꯨ ꯌꯥꯝꯅ
ꯖꯒꯠꯀꯤ ꯂꯝ ꯁꯨꯗꯥꯏꯅꯦ ꯅꯪꯕꯨ ꯑꯩꯕꯨ ꯌꯥꯝꯅ ꯍꯥꯏꯕꯨ ꯀꯩꯅꯣ
ꯐꯔꯦ ꯐꯔꯦ ꯄꯣꯊꯥꯔꯣ ꯋꯥꯔꯃꯅꯤ ꯅꯪ ꯉꯁꯤꯒꯤ ꯃꯤ ꯌꯥꯝꯅ ꯁꯤꯗꯕ ꯈꯣꯠꯊꯕ ꯇꯧꯕꯗꯀꯣ ꯋꯥꯔꯝ
ꯋꯤꯔꯝꯃꯅꯤ ꯍꯣꯏ ꯑꯗꯣ ꯑꯩꯉꯣꯟꯗꯒꯤꯕꯨꯗꯤ ꯅꯪꯅ ꯍꯦꯟꯅ ꯋꯥꯔꯝꯗꯧꯕ ꯃꯥꯜꯂꯦ ꯑꯗꯣ ꯌꯥꯝ ꯅꯨꯡꯉꯥꯏꯅ ꯄꯣꯊꯥꯖꯔꯣ ꯍꯌꯦꯡ ꯆꯤꯡ ꯀꯥꯕꯗ ꯑꯃꯨꯛ ꯋꯥ ꯈꯤꯇꯪ ꯏꯅꯔꯖꯤꯗꯣ ꯌꯨꯁ ꯇꯧꯗꯣꯏꯅꯤꯅ ꯌꯥꯝ ꯋꯥꯔꯦ ꯄꯠꯂꯦ ꯈꯣꯠꯂꯦ ꯍꯜꯂꯁꯦꯅ ꯀꯤꯔꯤ ꯀꯤꯔꯤ ꯇꯛꯇꯅꯕꯅꯦ ꯐꯖꯅ ꯄꯣꯥ ꯊꯥꯖꯔꯣ ꯉꯁꯤ
ꯐꯔꯦ ꯐꯔꯦ ꯊꯝꯃꯦ ꯊꯝꯃꯦ ꯅꯪ ꯐꯔꯁꯦ
ꯃꯪ ꯐꯔꯁꯦ